ꯑꯧ
ꯑꯧ ꯇꯥꯔꯕꯣ
ꯇꯥꯏ ꯇꯥꯏ ꯇꯥꯏ
ꯑꯣ ꯅꯨꯡꯉꯥꯏꯔꯤꯕꯣ
ꯑꯥ ꯅꯨꯡꯉꯥꯏꯔꯤꯌꯦ
ꯑꯣ
ꯆꯥꯛ ꯆꯥꯔꯕꯣ
ꯆꯥꯛ ꯇꯣꯛꯇ ꯉꯥꯏꯔꯤ ꯇꯥꯏꯃꯤꯡꯖꯦ
ꯇꯥꯏꯃꯤꯡꯖꯦ ꯊꯦꯡꯉꯦꯅꯦ
ꯑ ꯕꯔꯣꯗꯔꯗꯤ
ꯑꯩ ꯑꯩ ꯀꯩꯅꯣ ꯌꯦꯔꯨꯝ ꯑꯣꯏꯅ ꯗꯨꯝ ꯆꯥꯈ꯭ꯔꯦ ꯆꯥꯛ ꯆꯥꯗ꯭ꯔꯦ ꯉꯁꯤ
ꯑꯣ ꯗꯥꯏꯠ ꯑ ꯗꯥꯏꯇꯤꯡ ꯇꯧꯔꯤꯔꯥꯥꯕ
ꯗꯥꯏꯠ ꯈꯔ ꯃꯦꯟꯇꯦꯟ ꯇꯧꯕ ꯎꯝ
ꯑꯣ ꯁꯈꯣꯏꯗ ꯑꯗꯨ ꯀꯥꯗꯤ ꯉꯝꯗ꯭ꯔꯦ
ꯑꯩ ꯗꯥꯏꯠ ꯇꯧꯔꯛꯄꯁꯦ ꯀꯨꯏꯔꯦ ꯂꯥꯁ ꯌꯔꯗꯒꯤ ꯑꯗꯨꯝ
ꯑꯣ
ꯋꯦꯠ ꯀꯌꯥ ꯂ ꯂꯩꯔꯤꯅꯣꯕ
ꯑꯩ ꯌꯥꯝꯗꯦꯗ ꯁꯚꯦꯟꯇꯤ ꯋꯥꯟꯅꯤ ꯍꯧꯖꯤꯛ ꯁꯤꯛꯁꯇꯤ ꯐꯥꯏꯚ ꯂ ꯀꯩꯅꯣ ꯀꯣ ꯑꯣꯏꯔ ꯑꯣꯏꯔꯒꯨꯝ ꯇꯧꯕꯅꯦ
ꯑꯣ ꯐꯩꯅꯦ ꯑꯗꯨꯗꯤ
ꯑꯥ
ꯑꯩꯒꯤ ꯑꯩꯗꯤ ꯑꯩꯠꯇꯤ ꯇꯨ ꯂꯩꯔꯝꯕꯅꯤ ꯁꯚꯦꯟꯇꯤ ꯁꯚꯦꯟ ꯂꯩꯒꯔ꯭ꯦ
ꯑꯥ ꯍꯣꯏ ꯀꯩꯅꯣ ꯑꯣꯏꯔꯝꯅꯤꯅ ꯋꯥꯡ ꯋꯥꯡꯕꯩ ꯑꯣꯏꯔꯝꯅꯤꯅꯥ ꯅꯣꯏꯗꯤ
ꯋꯥꯡꯕꯩ ꯀꯥ ꯍꯦꯟꯅ ꯋꯥꯡꯕ ꯅꯠꯇꯦꯗ ꯐꯥꯏꯚ ꯁꯤꯛꯁ ꯐꯥꯏꯚ ꯁꯚꯦꯟꯂ ꯀꯌꯥꯅꯣꯝ ꯑꯣꯏꯒꯤꯝ
ꯑꯥ ꯌꯥꯢꯗ ꯍꯥꯏꯀ ꯍꯥꯏꯔꯗꯤ ꯍꯥꯏꯀ ꯆꯠꯂꯗꯤ ꯀꯩꯝꯇ ꯀꯥꯏꯗꯦꯗ
ꯑꯥ ꯑꯗꯣ ꯄꯨꯛꯅ ꯈꯤꯇꯪ ꯍꯦꯟꯗꯣꯛꯄꯖꯦ ꯅꯨꯡꯉꯥꯏꯇꯕ ꯋꯥꯅꯦ ꯌꯥꯝ ꯍꯦꯟꯗꯣꯛꯄ ꯅꯠꯇ꯭ꯔꯖꯨ ꯀꯣ ꯐꯨꯔꯤꯠ ꯂꯤꯂꯛꯑ ꯀꯥꯟꯗꯀꯣ ꯃꯤꯡꯁꯦꯟꯗ ꯌꯦꯡꯕꯩ ꯍꯥꯏꯐꯦꯠ ꯅꯨꯡꯉꯥꯏꯇꯕ
ꯑꯣ ꯑꯗꯨꯢꯗꯃꯛꯅꯦꯗ ꯑꯩꯖꯨ ꯄꯨꯛ ꯄꯨꯛꯁꯦ ꯄꯨꯛ ꯄꯨꯛ ꯄꯨꯛꯁꯤꯅꯦ ꯄꯨꯛ ꯊꯣꯛꯅꯤꯡꯗꯕꯁꯦ ꯑꯩꯁꯨ ꯑꯗꯨꯒꯤꯅꯦꯕ ꯃꯦꯟꯇꯦꯟ ꯇꯧꯔꯤꯖꯦ
ꯑꯣ ꯃꯥꯅꯦ ꯍꯥꯏꯗꯤ ꯐꯤꯔꯣ ꯐ ꯐꯤꯔꯣꯟ ꯁꯦꯠꯂꯛꯑꯀꯥꯟꯗ ꯀꯟꯐꯤꯗꯦꯟ ꯁꯨꯝ ꯑꯣꯏꯗꯦꯗꯅ
ꯎꯝ ꯑꯗꯨꯢꯅꯤꯅꯦ ꯌꯨꯝ ꯆꯠ ꯄ ꯈꯣꯠꯄꯁꯨ ꯀꯩꯅꯣ ꯐꯤꯔꯣꯟ ꯁꯦꯠꯄ ꯈꯣꯠꯄ ꯅꯨꯡꯉꯥꯏꯅꯉꯥꯏ ꯀꯩꯅꯣ ꯇꯧꯕꯅꯤꯗ ꯀꯥ ꯍꯦꯟꯖꯤꯟꯅ ꯃꯁꯜꯒꯤ ꯑꯗꯨꯗ ꯍꯣꯏ ꯆꯠꯂꯤ
ꯎꯝ
ꯀꯗꯩꯅꯣ
ꯑꯣ
ꯃꯁꯜ ꯑꯗꯨꯗ ꯀꯥ ꯍꯦꯟꯖꯤꯟ ꯀꯩꯅꯣ ꯍꯦꯟꯅꯤꯉꯥꯏ ꯅꯠꯇꯦꯕ ꯐꯤꯔꯣꯜ ꯁꯦꯠꯄ ꯈꯤꯇꯪ ꯅꯨꯡꯉꯥꯏꯅꯤꯉꯥꯢꯀꯣ ꯁ꯭ꯂꯤꯝ ꯑꯣꯏꯅꯤꯡꯕꯗꯣ
ꯄꯥꯡꯒꯜꯁꯨ ꯀꯜꯂꯤꯗꯅ ꯍꯦꯜꯗꯤ ꯑꯣꯏꯅ ꯂꯩꯅꯕ
ꯎꯝ ꯏꯁꯥ ꯈꯔ ꯑꯦꯛꯇꯤꯚ ꯑꯣꯏꯍꯟꯕꯅꯤꯗ
ꯎꯝ ꯑꯩ ꯑꯩꯗꯤ ꯖꯤꯝ ꯁꯥꯟꯅꯔꯒ ꯇꯥꯔꯛꯄ ꯅꯠꯇꯦ ꯀꯩꯅꯣ ꯇꯧꯏ ꯁꯤꯗ ꯑꯈꯣꯏ ꯇꯨꯔꯦꯟ ꯂꯩꯌꯦꯕꯀꯣ ꯑꯥ ꯌꯨꯝꯗꯩ ꯈꯔ ꯀꯨꯝꯗꯔꯒ ꯑꯗꯨꯗ ꯑꯉꯥꯡ ꯁꯤꯡꯒ ꯍꯥꯟꯅ ꯑꯣꯟꯕ ꯈꯣꯠꯄ ꯁꯨꯝ ꯇꯧꯔꯝꯃꯦꯕ ꯍꯧꯖꯤꯛꯇꯤ ꯊꯕꯛ ꯆꯠꯄꯩ ꯂꯦꯞꯈꯤꯕꯩꯅꯦꯕ ꯑꯣꯟꯕ ꯈꯣꯠꯄ ꯈꯔ ꯇꯧꯕ
ꯑꯣ
ꯑꯗꯨꯗ ꯀꯦꯖꯤ ꯃꯉꯥꯃꯨꯛ ꯇꯥꯔ ꯂꯩꯔꯝꯕ ꯋꯥꯅꯤ
ꯑꯁ ꯐꯩꯅꯦ
ꯑꯥ
ꯌꯥꯝꯅ ꯀꯩꯅꯣꯅꯦ ꯄ꯭ꯔꯣꯒ꯭ꯔꯦꯁ ꯑꯃꯅꯦ ꯑꯗꯨꯗꯤ ꯃꯉꯥ ꯃꯉꯥ ꯇꯥꯕꯁꯦ ꯐꯖꯟ ꯇꯥꯔꯕꯅꯤꯍꯦ
ꯇꯥꯏꯌꯦ ꯑꯗꯨꯒ ꯑꯩꯅ ꯑꯃꯨꯛ ꯀꯩꯅꯣ ꯇꯧ ꯅꯨꯝꯗꯥꯡꯁꯦ ꯑꯁꯤꯗꯅ ꯆꯥꯕꯗꯣ ꯈꯤꯇꯪꯈꯛ ꯆꯔꯦꯗꯅ ꯑꯧꯒ ꯆꯔꯥ ꯍꯦꯟꯕꯩ ꯍꯦꯟꯕꯃꯛꯁꯨ ꯅꯠꯇꯕ ꯆꯔꯥꯁꯨꯝ ꯍꯦꯟꯕꯩ ꯇꯥꯏꯞ ꯇꯧꯕ ꯈꯤꯇꯪ ꯈꯤꯇꯪ ꯆꯥꯔꯒ ꯆꯈꯥꯎꯗꯨꯗꯤ ꯁꯣꯛꯍꯟꯗꯕ ꯑꯍꯥ
ꯑꯥ
ꯑꯗꯨꯒ ꯇꯧꯕꯅꯦ ꯖꯤꯝ ꯖꯤꯝꯗꯨꯗꯤ ꯆꯠꯄꯗꯣ ꯃꯇꯝ ꯐꯅꯌꯥꯝ ꯆꯪꯉꯤꯗꯅ
ꯆꯪꯉꯦ ꯆꯪꯉꯦ ꯄꯩꯁꯥꯁꯨ ꯇꯤꯡꯕ
ꯑꯥꯎ
ꯄꯩꯁꯥ ꯇꯤꯡꯕꯅꯦ ꯖꯤꯝ ꯆꯠꯄꯁꯦ ꯐꯖꯅꯅꯦ ꯄꯩꯁꯥꯗꯤ ꯆꯠꯄꯅꯦꯍꯦ
ꯑꯥꯎ ꯑꯗꯣ ꯑꯩꯁꯨ ꯖꯤꯝꯗꯤ ꯆꯠꯇꯤ ꯆꯠꯈꯤꯅꯦ ꯑꯗꯣ ꯈꯤꯇꯪ ꯁꯦꯗꯨꯜꯁꯦ ꯈꯤꯇꯪ ꯍꯥꯡꯉꯛꯑꯀꯥꯟꯗꯣ ꯑꯧ ꯀꯩꯅꯣ ꯍꯥꯏꯀꯥꯟꯗ ꯖꯤꯝ ꯁꯥꯟꯅꯕꯁꯤꯅ ꯀꯩꯗ ꯐꯒꯦ ꯍꯥꯏꯀꯥꯟꯗ ꯑꯩꯈꯣꯏꯅ ꯍꯥꯏꯗꯤ ꯄꯥꯟꯍꯟꯅꯤꯡꯕ ꯁꯦꯝꯍꯟꯅꯤꯡꯕ ꯃꯑꯣꯡꯗꯣ ꯑꯗꯨꯗꯥ ꯁꯦꯝꯃꯤ ꯃꯥ ꯃꯣꯏꯅ ꯈꯔ ꯂꯥꯏꯑꯦꯕ
ꯑꯥ
ꯍꯧꯖꯤꯛꯀꯤ ꯑꯩꯅ ꯑꯣꯟꯕ ꯈꯣꯠꯄ ꯇꯧꯔꯤꯁꯤꯗꯤ ꯄꯨꯛ ꯍꯟꯊꯔꯛꯇ꯭ꯔꯤꯉꯩꯗ ꯊꯕꯥꯛꯇ ꯍꯥꯟꯅ ꯍꯟ ꯍꯥꯏ ꯍꯥꯏ ꯆꯞꯁꯤꯜꯂꯛꯑꯅꯤ ꯇꯧꯗ꯭ꯔꯥ ꯍꯥ ꯄꯥꯍꯟꯅꯤꯡꯉꯤ ꯖꯒꯥꯗꯣ ꯄꯥꯟꯗꯕꯤꯗ
ꯎꯝ
ꯑꯗꯨꯅ ꯅꯨꯡꯉꯥꯏꯇꯦꯕ
ꯆꯠꯄꯅꯗꯤꯀꯣ ꯈꯤꯇꯪꯗꯤ ꯁꯦꯞꯇꯤ ꯑꯩꯈꯣꯏꯅ ꯈꯟꯕꯒꯥ ꯀꯩꯅꯣꯗ ꯊꯣꯛꯍꯟꯕ ꯉꯝꯃꯦꯕ
ꯑꯥ ꯑꯗꯨ ꯍꯥꯏꯗꯤ ꯍꯟꯊꯕ ꯍꯧꯖꯤꯛ ꯄꯨꯛꯀꯤꯁꯤꯅ ꯍꯪꯒꯠꯄ ꯊꯨꯅ ꯍꯪꯒꯠ ꯋꯥꯅꯦꯕ ꯍꯟꯊꯕ ꯀꯥꯟꯗꯗꯤ ꯑꯇꯣꯞꯄ ꯕꯣꯗꯤ ꯄꯥꯔꯠꯇꯒꯤ ꯄꯨꯛꯈꯤꯁꯤꯅ ꯍꯦꯅ ꯋꯥꯠꯄꯅꯦꯕ
ꯎꯝ
ꯍꯣꯏ ꯎꯝ ꯁꯝꯃꯔꯁꯤꯅ ꯀꯠ ꯇꯧꯕꯗꯤ ꯈ꯭ꯋꯥꯏꯗꯩ ꯅꯨꯡꯉꯥꯏꯕꯀꯣ
ꯎꯝ
ꯋꯦꯠꯆꯦ
ꯑꯥ ꯑꯥ
ꯋꯤ ꯋꯤꯟꯇꯔꯗꯗꯤ ꯑꯗꯨꯝ ꯑꯥ ꯆꯥꯅꯤꯡꯉꯦꯕ ꯑꯣꯛꯅꯦ ꯁꯟꯅꯦ ꯀꯩꯀꯩꯅꯦ ꯌꯥꯝ ꯆꯥꯅꯤꯡꯉꯦꯕ ꯋꯤꯟꯇꯔꯖꯤꯗ
ꯎꯝ ꯎꯝ ꯎꯝ
ꯕꯀꯤꯡ ꯁꯤꯖꯟꯅꯦꯗ ꯋꯤꯟꯇꯔꯗꯖꯣ
ꯎꯝ ꯑꯗꯨꯒ ꯁꯝꯃꯔꯗ ꯀꯠ ꯇꯧꯕ ꯅꯠꯇ꯭ꯔꯥ
ꯑꯥ ꯁꯝꯃꯔꯅ ꯀꯠ ꯀꯠ ꯇꯧꯕ ꯅꯨꯡꯉꯥꯏꯕ
ꯅꯨꯡꯗꯥꯡ ꯅꯨꯡꯗꯥꯡ ꯑꯗꯨꯝ ꯆꯥꯛ ꯆꯥꯕ ꯈꯣꯠꯄꯁꯤ ꯈꯤꯇꯪ ꯑꯗꯨꯝ ꯀꯣ ꯌꯥꯝꯅ ꯆꯥꯗꯕꯤꯗ ꯑꯗꯨꯝ ꯀꯨꯝꯃꯦ ꯐꯖꯅ
ꯀꯩꯅꯣ ꯇꯧꯒꯗꯝꯅꯤꯅꯦ ꯍꯝ ꯅꯨꯃꯤꯗꯥꯡ ꯅꯨꯃꯤꯗꯥꯡ ꯋꯤꯟꯇꯔꯒꯤꯗꯣ ꯆꯥꯛ ꯌꯥꯎꯗꯕꯤꯗ ꯉꯝꯃꯒꯗꯤꯀꯣ ꯁꯥꯗꯣ ꯄ꯭ꯔꯣꯇꯤꯟ ꯑꯣꯏ ꯑꯣꯏ ꯀꯩꯑꯣꯏ ꯇꯧꯔꯦꯗꯅ ꯑꯣꯏ ꯁꯥꯇꯨ ꯁꯥꯗ ꯆꯥꯔꯗꯤ
ꯎꯝ
ꯈꯔ ꯃꯦꯟꯇꯦꯟ ꯇꯧꯔꯒꯀꯣ
ꯑꯥ
ꯑꯩꯁꯨ ꯑꯁ ꯄꯨꯛꯀ ꯐꯖꯅ ꯊꯣꯛꯔꯝꯕꯅꯤꯍꯦ ꯑꯩꯖꯦ ꯎꯝ ꯆꯦꯟꯕ ꯈꯣꯠꯄꯖꯩ ꯑꯗꯨꯝ ꯇꯧꯋꯦꯕ ꯑꯩ ꯍꯣꯁꯇꯦꯜ ꯂꯩꯔꯤꯉꯩꯗꯀꯣ
ꯎꯝ
ꯑꯥ ꯆꯦꯟꯕ ꯑꯗꯨꯝ ꯅꯨꯡꯇꯤꯒꯤ ꯗꯨꯝ ꯆꯦꯟꯕꯖꯤꯗꯕꯨ ꯍꯨꯃꯥꯡ ꯗꯣꯛꯍꯟꯕ ꯀꯨꯝꯗꯤ ꯁꯨꯛꯀꯨꯝ ꯀꯨꯝꯗꯕꯀꯣ ꯄꯨꯛ ꯀꯨꯝꯕꯖꯦ ꯍꯟꯗꯕ ꯑꯥꯐꯇꯔ ꯋꯥꯟ ꯋꯤꯛꯀꯨꯝꯕꯖꯦ ꯑꯃꯨꯛꯀ ꯀꯩꯅꯣ ꯇꯧꯔꯗꯤ ꯑꯃꯨꯛ ꯀꯥꯞꯊꯣꯛꯑꯅꯤ ꯄꯨꯛꯁꯦ ꯗꯨ ꯂꯥꯁ ꯂꯥꯁ ꯎꯝ ꯂꯥꯁꯇ ꯑꯩꯖꯦ ꯈꯜꯂꯦ ꯈꯜꯂꯒ ꯑꯇꯣꯞꯄ ꯕꯥꯁꯀꯦꯠꯕꯣꯜꯗꯨꯗꯁꯨ ꯐꯨꯠꯕꯣꯜꯗ ꯌꯥꯝ ꯁꯥꯟꯅꯌꯦ ꯀꯨꯝꯗ꯭ꯔꯦꯕ ꯀ꯭ꯂꯥꯁꯇ ꯀ꯭ꯂꯥꯁꯇ ꯋꯦꯠ ꯏꯁꯇ꯭ꯔꯦꯡ ꯇ꯭ꯔꯦꯟꯅꯤꯡꯁꯦ
ꯎꯝ
ꯏꯁꯇ꯭ꯔꯦꯡ ꯇ꯭ꯔꯦꯅꯤꯡꯒ ꯗꯥꯏꯠꯁꯦ ꯐꯥ ꯈꯔ ꯐꯣꯂꯣ ꯇꯧꯔꯒ ꯁꯤꯗꯤ ꯁꯦꯞ ꯇꯥꯕꯖꯦ
ꯎꯝ
ꯁꯤꯗꯒꯤ ꯑꯣꯏꯕ ꯉꯝꯃꯅꯦꯕ ꯃꯥꯏ ꯃꯤ ꯃꯤꯗꯤ ꯂꯩꯗꯤ ꯂꯩꯑꯦꯀꯣ ꯔꯦꯁꯄꯣꯟꯁ ꯇꯧꯕꯗꯣ
ꯑꯥ ꯀꯦꯔꯨꯝ ꯃꯥꯏ ꯃꯥꯏ ꯃꯦꯇꯥꯄꯣꯂꯤꯖꯝꯒꯤ ꯃꯈꯥ ꯄꯣꯟꯕꯅꯦꯗ
ꯎꯝ ꯑꯩꯖꯨ ꯃꯦꯇꯥꯕꯣꯖꯝ ꯇꯞꯄ ꯑꯩꯒꯤꯖꯨ ꯑꯩ ꯏꯃꯥꯟꯅꯕ ꯑꯃ ꯂꯩꯌꯦ
ꯑꯥ
ꯑꯩ ꯏꯃꯥꯟꯅꯕ ꯂꯩꯌꯦꯕ ꯑꯩꯈꯣꯏꯒꯤ ꯄ꯭ꯂꯦꯠꯁꯦ ꯑꯅꯤ ꯑꯍꯨꯝ ꯆꯥꯕ ꯉꯝꯃꯦꯕ ꯃꯥꯁꯦ
ꯑꯣ
ꯆꯥꯔꯒ ꯆꯥꯔꯒ ꯃꯥꯖꯦ ꯁꯨꯡꯅꯣꯏ ꯅꯣꯏꯗꯕ ꯃꯥꯁꯜ ꯃꯁꯀꯨꯂꯔ ꯑꯗꯨꯝ ꯑꯣꯏꯕ ꯃꯍꯥꯛ ꯃꯁꯥꯖꯦ ꯑꯁ ꯈꯜꯂꯤꯅꯦ ꯀꯃꯥꯏꯟ ꯇꯧꯕꯅꯣ ꯃꯣꯏ ꯑꯩꯈꯣꯏꯗꯩ ꯍꯦꯟꯅꯖꯨ ꯆꯥꯏꯌꯦ ꯑꯗꯨꯒ ꯌꯥꯝꯅ ꯑꯦꯛꯁꯥꯏꯖꯨ ꯇꯧꯗꯦꯕ
ꯑꯣ
ꯃꯥꯖꯨꯅꯤ ꯕꯣꯗꯤ ꯕꯣꯗꯤꯗꯤ ꯂꯩꯔꯝꯃꯦꯕ ꯂꯥꯁꯇ
ꯎꯝ ꯑꯗꯨꯅꯦ ꯍꯥꯏꯗꯤ ꯑꯩꯖꯨ ꯍꯥꯟꯅꯗꯤ ꯀꯩꯅꯣ ꯇꯧꯗ꯭ꯔꯤꯉꯩꯗ ꯎꯝ
ꯌꯨꯝ ꯃꯔꯛ ꯑꯃ ꯑꯩꯅ ꯑꯥ ꯑꯥ ꯆꯨꯝꯊꯥꯡꯗ ꯁꯥꯟꯅꯔꯝꯃꯦꯕꯀꯣ ꯑꯧ ꯍꯨꯔꯥꯟꯗꯨꯗ ꯍꯥꯏ ꯃꯁꯥꯒꯤ ꯁꯨꯝ ꯐꯍꯟꯅꯤꯡꯕꯗꯣ ꯑꯥ ꯊꯥꯡ ꯇꯥ ꯊꯥꯡ ꯇꯥ ꯁꯥꯟꯅꯔꯝꯃꯦꯕ ꯑꯗꯨꯗ ꯍꯛꯆꯥꯡ ꯁꯨꯝ ꯐꯍꯟꯅꯤꯡꯕꯒꯤ ꯆꯨꯝꯅ ꯊꯥꯡ ꯇꯥ ꯑꯦꯛꯁꯔꯁꯥꯏ ꯄꯥꯡꯒꯟꯕꯨꯗꯤ ꯀꯜꯂꯖꯨꯀꯣ ꯍꯥ ꯃꯁꯜꯖꯦ ꯍꯥꯏ ꯀꯥꯈꯠꯂꯣ ꯌꯥꯗꯕꯗꯨ ꯑꯗꯨꯒꯤ ꯖꯤꯝ ꯖꯤꯝ ꯁꯥꯟꯅꯩꯩꯅꯦꯅ ꯑꯃꯨꯛ ꯇꯧꯔꯝꯃꯦꯕ ꯖꯤꯝ ꯁꯥꯟꯅ ꯀꯥꯟꯗꯖꯨ ꯋꯦꯠ ꯀꯥ ꯑꯔꯨꯝ ꯑꯔꯨꯝꯕꯗꯤ ꯊꯥꯡꯒꯠꯄ ꯉꯝꯃꯒ ꯃꯁꯜ ꯃꯥꯁꯇꯅ ꯁꯨꯝ ꯆꯥꯎꯈꯠꯂꯛꯇꯕꯗꯣ ꯑꯗꯨ ꯇꯧ ꯑꯥ ꯑꯗꯨ ꯀꯩ ꯑꯣꯏꯔꯝꯃꯦ ꯑꯗꯨ ꯀꯥꯟꯗꯗꯤ ꯄ꯭ꯔꯣꯇꯤꯟꯒ ꯀꯩꯝ ꯆꯥꯗꯦꯕ ꯁꯨꯝ ꯍꯥꯟ ꯅꯝꯐꯨꯗ ꯀꯩꯅꯣ ꯇꯧꯕꯗꯣ ꯑꯗꯨꯅ ꯍꯧꯖꯤꯛꯀꯤ ꯑꯥ ꯆꯦꯁꯀꯤ ꯑꯥ ꯀꯩꯅꯣ ꯇꯧꯕꯗꯣ ꯑꯥ ꯅꯝꯕꯦꯜ ꯇꯧꯔꯒ ꯐ꯭ꯂ ꯑꯥ ꯀꯩꯅꯣ ꯄ꯭ꯔꯦꯁ ꯇꯧꯕꯗꯣ ꯑꯗꯨꯗ ꯑꯥ ꯑꯗꯨꯗꯣ ꯀꯩꯅꯣ ꯐꯣꯔꯇꯤ ꯐꯣꯔꯇꯤ ꯏꯜꯂꯝꯃꯤꯅꯦꯕ ꯑꯗꯨ ꯕꯧꯗ ꯃꯁꯜ ꯑꯗꯨꯒ ꯀꯩꯝ ꯇꯧꯗ꯭ꯔꯤꯅꯦꯉꯣ ꯑꯗꯨꯗꯩ ꯄ꯭ꯔꯣꯇꯤꯟ ꯗꯥꯏꯠ ꯊꯛ ꯗꯥꯏꯠꯇ ꯑꯣꯏꯔ ꯂꯩꯔꯝꯃꯦꯕ ꯑꯗꯨꯗꯩ ꯈꯔ ꯔꯤꯁꯔꯁ ꯇꯧꯔ ꯔꯤꯁꯔꯁ ꯇꯧꯔꯒ ꯗꯥꯏꯠ ꯀꯩꯀꯥꯗꯣ ꯈꯔ ꯈꯪꯉꯦ ꯈꯪ ꯀꯥꯟꯗꯅ ꯑꯃꯨꯛ ꯃꯇꯝ ꯂꯩꯇ꯭ꯔꯦ ꯇꯥꯏꯃꯤꯡꯖꯦ
ꯍꯣꯏ ꯀꯩꯅꯣ ꯇꯧꯔ ꯔꯤꯒꯨꯂꯔ ꯄꯨꯔꯥ ꯆꯠꯄ ꯅꯠꯇꯦꯅꯦ ꯑꯩꯖꯨ
ꯎꯝ ꯎꯝ ꯑꯦ ꯑꯗꯨꯖꯨ ꯑꯗꯨꯃꯥꯏ ꯇꯧꯔ ꯃꯇꯝ ꯈꯥꯏꯗꯣꯛꯄ ꯉꯝꯃꯤꯗꯣ ꯐꯩꯌꯦ
ꯎꯝ ꯗꯥꯏꯠꯁꯦ ꯐꯥꯖꯅ ꯄ꯭ꯔꯣꯇꯤꯟꯁꯦ ꯆꯥꯗꯔꯗꯤ ꯊꯣꯛꯄ ꯉꯝꯗꯕꯅꯤꯅꯦ
ꯎꯝ ꯑꯩꯖꯨ ꯈꯜꯂꯦ ꯑꯗꯨ ꯏꯃꯥꯟꯅꯕ ꯃꯣꯏ ꯖꯤꯝ ꯑꯥ ꯑꯦꯂꯚꯦꯟ ꯇꯨꯋꯜꯄꯇꯒꯥꯏꯁꯤ ꯀꯔꯤ ꯖꯤꯝ ꯁꯥꯟꯅꯕ ꯄꯥꯝꯕꯣꯝꯒꯥꯏꯖꯦ ꯑꯩꯒꯨꯝꯕ ꯑꯍꯨꯝꯃꯨꯛ ꯆꯥꯎꯕ ꯀꯥꯏꯖꯦ ꯃꯣꯏ ꯀꯩꯅꯣ ꯇꯧꯌꯦ ꯍꯧꯖꯤꯛ ꯄꯟꯖꯥ ꯇꯧꯅꯩꯌꯦꯕꯀꯣ ꯑꯗꯣ ꯃꯣꯏ ꯑꯝ ꯇꯥ ꯉꯝꯗꯦꯕ
ꯑꯣ ꯃꯤ ꯃꯤꯗꯤ ꯀꯣꯔ ꯏꯁꯇ꯭ꯔꯦꯡ ꯍꯥꯏꯕ ꯑꯃ ꯂꯩ ꯂꯩꯕ ꯃꯥꯜꯂꯦ
ꯑꯥ ꯑꯠ ꯑꯥ ꯍꯨꯖꯤꯛꯀꯤ ꯊꯥꯡ ꯇꯥ ꯇꯧꯔꯤꯁꯤꯅ ꯕꯨꯛꯇꯔꯒꯨꯝꯕ ꯏꯟꯕ ꯕꯥꯔꯒꯨꯝꯕ ꯆꯤꯡꯕꯗꯣ
ꯑꯣ ꯑꯆꯥ ꯆꯥ ꯑꯥ ꯀꯩꯅꯣ ꯕꯣꯗꯤ ꯋꯦꯠ ꯁꯦꯅꯥꯕꯗꯣ
ꯑꯥ ꯑꯥ ꯍꯥꯟꯅꯗꯤ ꯕꯥꯔ ꯆꯤꯡꯕꯖꯦ ꯑꯃꯨꯛꯇꯪ ꯆꯤꯡꯉ ꯀꯥꯟꯗ ꯐꯣꯔꯇꯤ ꯐꯤꯐꯇꯤꯖꯦ
ꯑꯥ
ꯍꯥꯟꯅꯗꯤ ꯂꯦꯞꯇꯕꯤ ꯆꯤꯡꯕ ꯉꯝꯃꯝꯃꯦꯕ
ꯑꯣ ꯑꯁ ꯌꯥꯝꯃꯦꯍꯦ
ꯑꯥ ꯏꯁ ꯐꯥꯖꯅ ꯁꯥꯟꯅꯔꯛ ꯈ꯭ꯔꯖꯥꯠꯅꯤ ꯑꯗꯨꯀꯥꯟ ꯌꯥꯝ ꯊꯋꯥꯏ ꯌꯥꯝ ꯌꯥꯎꯒꯤꯕ ꯍꯥꯏ ꯇꯥꯔꯦ
ꯑꯥ
ꯑꯗꯨꯒ ꯕꯨꯛꯇꯔ ꯏꯟꯕ ꯀꯥꯟꯗꯅ ꯆꯥꯝꯃꯃꯛꯇꯤ ꯌꯧꯉꯝꯗꯦ ꯑꯗꯨꯑꯣꯏꯖꯨ ꯃꯦꯛꯁꯤꯃꯝꯗ ꯅꯥꯏꯟꯇꯤ ꯐꯥꯏꯚꯇꯤ ꯌꯧꯒꯤ ꯂꯦꯞꯇꯕꯤ ꯌꯦꯡꯀꯥꯟꯗ
ꯑꯣ ꯀꯩꯅꯣ ꯄꯨꯂꯞꯀꯨꯝꯕꯗꯤ
ꯄꯨꯂꯞꯇꯅ ꯐꯣꯔꯇꯤ ꯃꯦꯛꯁꯤꯃꯝꯗ
ꯑꯣ ꯄꯨꯁ ꯑꯞꯇꯅꯦ ꯑꯦ ꯄꯨꯜꯂꯞꯇꯅꯦ ꯈꯔ ꯋꯥꯔꯤꯁꯦ
ꯎꯝ ꯑꯧ ꯍꯧꯖꯤꯛꯇꯤ ꯇꯔꯥ ꯆꯤꯡ ꯒꯥꯥꯟꯗꯅꯦ ꯑꯁ ꯈꯨꯨꯋꯥ ꯑꯝꯅꯦ ꯀꯨꯏꯔꯦꯕ ꯆꯍꯤ ꯇꯔꯨꯛ ꯇꯔꯦꯠꯃꯨꯛ ꯍꯦꯜꯂꯦꯕ ꯂꯦꯞꯄ
ꯎꯝ ꯎꯝ ꯑꯁ ꯇꯔꯨꯛ ꯇꯔꯦꯠ ꯎꯝ
ꯑ
ꯐꯥꯖꯅ ꯂꯩꯞ
ꯑꯥ
ꯑꯍ ꯍ ꯑꯍꯝ
ꯑꯁ ꯁꯥꯟꯅꯕꯁꯦ ꯌꯥꯝ ꯀꯥꯟꯅꯕꯖꯥꯠꯅꯦ
ꯑꯁ ꯀꯥꯟꯅꯩꯗ ꯏꯁꯥ ꯑꯦꯛꯇꯤꯚ ꯑꯃ ꯑꯣꯏꯕꯗꯣꯀꯣ ꯑ ꯑꯗꯨ ꯗꯤ ꯑꯩ ꯇꯥꯔ ꯃꯥꯜꯂꯦ ꯑꯩ ꯑꯃꯨꯛ ꯇꯧꯔꯛꯀꯦꯀꯣ
ꯍꯣꯏ ꯍꯣꯏ ꯊꯝꯃꯦ ꯊꯝꯃꯦ
ꯑ ꯑꯥ